ꯍꯜꯂꯣ
ꯍꯜꯂꯣ
ꯇꯥꯕ꯭ꯔꯣ
ꯇꯥꯏꯌꯦ ꯇꯥꯏꯌꯦ
ꯑꫭ ꯆꯥꯛ ꯏꯁꯤꯡ ꯎꯅꯔꯕ꯭ꯔꯣ
ꯆꯥꯛ ꯏꯁꯤꯡ ꯎꯟꯅꯗ꯭ꯔꯤ
ꯑꯉꯥꯡꯒꯗꯤ ꯁ꯭ꯀꯨꯜ ꯆꯠꯅꯔꯣꯏꯗꯔꯣ
ꯑꯉꯥꯡ ꯁ꯭ꯀꯨꯜ ꯆꯠꯀꯅꯤ
ꯑꯣ ꯀꯩ ꯌꯦꯟꯁꯥꯡꯗꯤ ꯊꯣꯡꯉꯒꯦ
ꯈꯥꯖꯤꯡ ꯀꯥꯡꯉꯧ ꯑꯃ
ꯎꯝ
ꯍꯥꯋꯥꯏ ꯑꯃ
ꯑꯥ
ꯑꯗꯩꯩ ꯀꯥꯡꯁꯨ ꯑꯃ
ꯑꯥ
ꯁꯦꯕꯣꯠ ꯁꯥꯛ ꯑꯃ ꯁꯂꯥꯥꯛ ꯑꯃ
ꯑꯁ ꯌꯥꯝꯃꯤꯅꯦ ꯑꯗꯨꯗꯤ ꯃꯊꯦꯜ ꯂꯨꯛ ꯀꯣꯏꯗꯣ ꯂꯥꯡꯅꯕ ꯍꯣꯠꯅꯕꯗꯨꯗꯤ ꯐꯅꯌꯥꯝ ꯆꯪꯉꯝꯃꯅꯤꯕꯨ
ꯆꯪꯉꯦ ꯆꯪꯉꯦ
ꯑꯣ
ꯑꯃꯇꯪ ꯇꯧꯕꯗ ꯈꯨꯠ ꯊꯝꯐꯝ ꯂꯩꯇꯦꯌꯦ
ꯑꯧ
ꯏꯌꯥ ꯅꯨꯄꯥꯗꯨꯅ
ꯊꯕꯛ ꯏꯪꯈꯥꯡꯗꯤ ꯊꯕꯛ ꯏꯪꯈꯥꯡꯗꯤ ꯆꯠꯅꯔꯣꯏꯗ꯭ꯔꯣ
ꯊꯕꯛꯁꯤ ꯆꯠꯅꯤꯡꯉꯥꯏ ꯌꯥꯝ ꯂꯩꯕ ꯑꯗ ꯏꯃꯥꯗꯣ ꯃꯁꯥ ꯉꯝꯗꯕꯩ ꯆꯠꯊꯣꯛꯇ꯭ꯔꯕ
ꯑꯣ ꯑꯣ ꯍꯧꯖꯤꯛꯁꯤꯕꯨ ꯀꯩ ꯌꯦꯟꯖꯥꯡꯅꯕꯨ ꯏꯍꯥꯎ ꯍꯥꯎꯔꯤꯒꯦ
ꯈꯪꯗꯦ ꯅꯨꯡꯁꯥ ꯁꯥꯕꯁꯤꯗꯅꯦ ꯎꯝ ꯑꯁꯤꯟ ꯑꯥꯀꯝꯅ ꯈꯔ ꯍꯥꯎꯋꯦ ꯍꯥꯏꯇꯥꯔꯦ
ꯑꯣ ꯑꯩꯁꯨꯅꯦ ꯑꯉꯥꯡꯒꯤ ꯆꯥꯛ ꯏꯁꯤꯡ ꯂꯣꯏꯕꯒ ꯑꯩꯖꯤ ꯍꯧꯖꯤꯛꯁꯤ ꯌꯨꯝꯒꯤ ꯊꯕꯛ ꯐꯤꯁꯨ ꯁꯨꯗ ꯌꯥꯗꯕꯅꯤꯅ ꯁꯨꯔꯤꯅꯦ ꯑꯗꯨꯒ ꯑꯉꯥꯡꯒꯤ ꯑꯃꯨꯛ ꯇꯧꯗꯣꯔꯤꯕꯅꯤ ꯍꯥꯊꯨ ꯍꯥꯊꯨ ꯎꯝ ꯑꯧ ꯑꯃꯨꯛ ꯗꯤ ꯑꯣ ꯇꯤ ꯆꯠꯇꯣꯏꯅꯦ ꯑꯉꯥꯡ ꯑꯃꯨꯛ ꯁ꯭ꯀꯨꯜ ꯊꯤꯜꯂꯝꯃꯅꯤ ꯑꯗ ꯄꯨꯡ ꯃꯥꯄꯟ ꯃꯄꯟ ꯅꯪꯅꯕ ꯑꯃꯨꯛ ꯆꯠꯇꯣꯔꯤꯕꯅꯤ
ꯍꯣꯏ ꯊꯕꯛꯁꯤꯁꯨ ꯂꯣꯏꯕ ꯅꯥꯏꯗꯦꯅꯦ
ꯂꯣꯏꯕ ꯅꯥꯏꯗꯦ
ꯑꯗꯨꯅꯤ ꯃꯊꯪ ꯃꯊꯪ ꯑꯗꯣ ꯅꯣꯏꯅ ꯅꯁꯥꯒꯤ ꯅꯊꯧ ꯑꯃ ꯆꯠꯈꯤꯕꯅꯤꯅꯅꯦ ꯃꯇꯝ ꯂꯦꯟꯕꯁꯦ ꯈꯪꯍꯧꯗꯕ
ꯑ ꯈꯪꯍꯧꯗꯦ ꯑꯉꯥꯡ ꯏꯆꯥ ꯏꯁꯨ ꯃꯌꯥꯝ ꯁꯦꯟꯅꯔꯤꯉꯩꯗ ꯈꯪꯍꯧꯗꯦ
ꯑꯧ ꯅꯨꯡꯗꯤ ꯅꯨꯡꯉꯥꯏꯔꯝꯒꯅꯤꯗ ꯑꯗꯨꯅ
ꯅꯨꯡꯉꯥꯏꯌꯦ ꯑꯣꯖꯥꯁꯤꯡ ꯃꯌꯥꯝ ꯑꯩ ꯊꯟꯗꯅ ꯅꯠꯇꯦꯗ ꯁꯦꯟꯅꯩꯁꯦ ꯑꯣꯖꯥꯁꯤꯡ ꯃꯌꯥꯝꯒ ꯑꯩꯒ ꯃꯤꯁ ꯑꯃꯒ ꯆꯠꯃꯤꯟꯅꯔꯅꯤ ꯑꯗꯨꯒ ꯑꯉꯥꯡꯁꯤꯡ ꯄꯨꯡ ꯉꯍꯥꯛ ꯑꯦ ꯕꯤ ꯁꯤ ꯇꯥꯛꯄꯅꯤ ꯈꯪꯗꯦ ꯔꯥꯏꯝꯁ ꯇꯥꯛꯄꯅꯤ ꯈꯪꯗꯦ ꯇꯥꯛꯄꯤꯔꯅꯤ ꯑꯗꯨꯒ ꯑꯃꯨꯛ ꯇꯦꯐꯤꯟ ꯄꯨꯡ ꯇꯔꯥꯃꯥꯊꯣꯏ ꯁ꯭ꯋꯥꯏꯗ ꯇꯦꯐꯤꯟ ꯄꯤꯖꯔꯅꯤ
ꯑꯥ
ꯄꯤꯖꯔꯒ ꯉꯥꯛꯇꯪ ꯁꯥꯟꯅꯍꯜꯂꯅꯤ
ꯑꯥ
ꯑꯗꯨꯒ ꯃꯣꯏ ꯇꯨꯝꯍꯟꯗꯣꯏꯅꯦꯕ ꯄꯨꯡ ꯕꯥꯔꯣ ꯇꯥꯔꯝꯗꯥꯏ ꯁ꯭ꯋꯥꯏꯁꯦ ꯑꯉꯥꯡꯁꯤꯖꯤ ꯂꯣꯏ ꯇꯨꯝꯍꯟꯗꯣꯏꯅꯦ ꯐꯃꯨꯡꯒ ꯊꯥꯏꯌꯦ ꯂꯣꯏꯅ ꯅꯣꯡ ꯐꯥꯗꯣꯛꯁꯨ ꯂꯥꯛꯑꯣ ꯌꯦꯡꯕ
ꯂꯥꯛꯀꯦ ꯂꯥꯛꯀꯦ ꯐꯃꯨꯡꯗꯤ ꯀꯌꯥꯝ ꯊꯥꯒꯦ
ꯐꯃꯨꯡ ꯑꯍꯨꯝ ꯊꯥꯏꯌꯦ ꯐꯃꯨꯡꯗꯤ ꯑꯩꯈꯣꯏ ꯀꯩꯅꯣꯅꯤꯗ ꯃꯣꯄꯥ ꯑꯣꯏꯅ ꯊꯥꯕ ꯐꯃꯨꯡꯁꯨ ꯂꯩꯌꯦꯕꯀꯣ ꯑꯉꯥꯡ ꯑꯣꯟꯊꯔꯛꯀꯅꯤꯅꯅꯦ ꯃꯣꯝꯄꯥꯛ ꯑꯣꯏꯅ ꯊꯥꯕ ꯃꯈꯥꯗ
ꯑꯉꯥꯡ ꯀꯌꯥꯃꯨꯛꯇꯤ ꯇꯧꯒꯦ ꯁ꯭ꯀꯨꯜꯗꯨꯗ
ꯑꯉꯥꯡꯈꯣꯏ ꯑꯉꯥꯡ ꯍꯧꯖꯤꯛꯇꯤ ꯑꯉꯥꯡ ꯌꯥꯡꯈꯩꯃꯨꯛ ꯁꯨꯔꯦ ꯗꯗꯤꯦ ꯀꯦꯌꯔꯒꯤꯅ ꯑꯉꯥꯡ ꯇꯔꯥꯇꯔꯦꯠꯃꯨꯛ ꯁꯨꯏꯌꯦꯕ
ꯑꯥ
ꯑꯗꯨꯒ ꯄ꯭ꯔꯤ ꯅꯁꯔꯤ ꯅꯁꯔꯤ ꯀꯦꯖꯤ ꯄꯨꯜꯂꯞ ꯄꯨꯜꯂꯒ ꯑꯉꯥꯡ ꯌꯥꯡꯈꯩꯃꯨꯛ ꯌꯥꯡꯈꯩꯃꯨꯛ ꯁꯨꯔꯦ
ꯑꯣ ꯇꯨꯝꯍꯜꯂꯤꯁꯤꯅ ꯑꯉꯥꯡ ꯃꯆꯥ ꯃꯆꯥꯗꯣ
ꯑꯧ ꯇꯨꯝꯍꯜꯂꯤꯗꯅ ꯑꯉꯥꯡ ꯃꯣꯏ ꯗꯦꯀꯦꯌꯔ ꯀꯥꯡꯕꯨꯗꯨ ꯇꯨꯝꯍꯟꯕ
ꯑꯥ ꯈꯔ ꯆꯥꯎꯕꯅ ꯀꯩꯅꯣ ꯇꯧꯕ
ꯑ ꯃꯣꯏꯒꯤꯅ ꯑꯃꯨꯛ ꯄꯨꯡ ꯍꯣꯏ ꯃꯣꯏꯅ ꯄꯨꯡ ꯇꯔꯥꯗꯒꯤ ꯍꯧꯔꯒ ꯄꯨꯡ ꯕꯥꯔꯣ ꯃꯈꯥꯏꯗ ꯂꯣꯏꯕ ꯃꯣꯏꯒꯤꯅ ꯑꯃꯨꯛ
ꯑꯥ
ꯃꯇꯝ ꯂꯦꯟꯕꯗꯤ ꯀꯩꯝ ꯋꯥꯕꯤꯗ꯭ꯔꯦꯗ ꯍꯧꯖꯤꯛꯇꯤ ꯑꯩꯗꯤ ꯁꯤ ꯍꯜꯂꯛꯄꯒ ꯑꯃꯨꯛ ꯊꯕꯛ ꯑꯃꯨꯛ ꯆꯠꯂꯤꯕꯅꯦ ꯍꯧꯖꯤꯛ ꯆꯠꯅꯤꯡꯉꯤꯕꯅꯤꯅꯦ ꯍꯥꯏꯕꯗꯤ ꯍꯧꯖꯤꯛꯀꯥꯟꯗꯤ ꯑꯉꯥꯡꯁꯤ ꯁ꯭ꯀꯨꯜ ꯇꯝꯃꯛꯄꯁꯦ ꯏꯁꯁꯥꯡ ꯆꯪꯉꯤꯗꯅ
ꯆꯪꯉꯦ ꯆꯪꯉꯦ
ꯑꯗꯨꯅ ꯑꯩ ꯊꯕꯛ ꯑꯇꯣꯞꯄꯁꯨ ꯀꯠꯁꯤ ꯍꯜꯂꯛꯄꯒ ꯑꯩꯒꯤ ꯇꯧꯔꯝꯕ ꯏꯁꯥꯒꯤ ꯌꯨꯝꯒꯤ ꯇꯧꯔꯝꯃꯒ ꯆꯠꯄ ꯌꯥꯗꯦ ꯑꯩꯁꯨ ꯆꯠꯀꯦꯅ ꯈꯜꯂꯤꯕꯅꯦ
ꯃꯥꯅꯤ ꯃꯥꯅꯤ
ꯏꯃꯥ ꯍꯣꯏꯅ ꯈꯔ ꯅꯍꯥ ꯑꯣꯏꯔꯤꯉꯩꯗꯨꯗ
ꯍꯣꯏ ꯇꯥꯔꯦ ꯈꯔ
ꯏꯃꯥ ꯕꯕꯥ ꯍꯣꯏꯗꯤ ꯀꯩꯀꯩ ꯁꯤꯟꯐꯝ ꯇꯧꯔꯤꯒꯦ
ꯑꯩꯈꯣꯏ ꯏꯃꯥꯗꯤ ꯌꯨꯝꯒꯤ ꯌꯨꯝꯒꯤ ꯑꯣꯏꯅ ꯍꯥꯎꯁ ꯋꯥꯏꯐ ꯑꯣꯏꯅ ꯂꯩꯔꯦ ꯑꯗꯨꯒ ꯕꯕꯥꯅ ꯑꯔꯥꯡꯐꯝꯣꯟ ꯆꯠꯂꯦ
ꯑꯣ ꯑꯗꯨꯗꯤ ꯁꯦꯟꯊꯣꯛ ꯂꯝꯕꯤꯗꯤ ꯑꯗꯨꯝ ꯂꯩꯕꯅꯤꯅꯦ
ꯑꯥꯎ ꯂꯩꯌꯦ ꯕꯕꯥꯍꯣꯏꯗꯤ ꯑꯗꯨꯒꯤꯗꯤ ꯄꯩꯁꯥ ꯀꯩꯅꯣ ꯊꯕꯛ ꯏꯟꯈꯥꯡ ꯍꯧꯖꯤꯛꯇꯤ ꯈꯔ ꯑꯃꯨꯛ ꯁꯤꯖꯟꯅ ꯅꯠꯇꯕꯤꯅ ꯈꯔ ꯀꯣꯝꯃꯤꯕ ꯀꯥꯡ ꯃꯇꯝꯁꯦ ꯃꯤ ꯁꯤꯖꯟꯟꯅ ꯑꯣꯏꯗꯦꯗꯅ
ꯑꯣꯏꯗꯦ ꯑꯣꯏꯗꯦ
ꯑꯗꯨꯅ ꯃꯣꯏ ꯍꯤꯌꯥꯡꯒꯩ ꯍꯣꯏ ꯌꯨꯒꯗꯤ ꯌꯦꯦ ꯊꯤꯎ ꯂꯉ ꯑꯅꯤ ꯊꯕꯥꯒꯅ
ꯎꯝ
ꯑꯣ ꯗꯗꯥ ꯍꯣꯏꯗꯤ ꯑꯅꯥ ꯑꯌꯦꯛ ꯌꯥꯎꯗꯦꯀꯣ
ꯑꯩ ꯌꯥꯎꯒꯦ ꯌꯥꯎꯒꯦ
ꯎꯝ ꯏꯆꯦꯂꯣꯏꯔꯥ ꯍꯣꯏ ꯏꯆꯦ ꯃꯉꯥꯜꯂꯦ ꯃꯣꯏꯗꯤ ꯄꯥꯎ ꯍꯧꯥꯎꯅꯕ꯭ꯔꯣ
ꯐꯥꯎꯅꯗ꯭ꯔꯤꯌꯦ
ꯑꯣ ꯑꯩꯅ ꯃꯃꯥꯡꯗ ꯅꯣꯡ ꯏꯁꯤꯡ ꯇꯥꯈꯤꯕꯗꯣ ꯑꯁꯤꯅꯗꯤ ꯊꯔꯣꯏ ꯊꯣꯡꯕ ꯆꯥꯛꯍꯥꯎ ꯊꯔꯣꯏ ꯈꯨꯜꯂꯒ ꯆꯥꯍꯧꯗ꯭ꯔꯣ
ꯆꯥꯍꯧꯗꯦ ꯑꯩꯈꯣꯏꯗꯤ ꯀꯩꯊꯦꯜꯗꯩ ꯂꯩꯔꯒ ꯑꯗꯨꯝ ꯆꯥꯏ
ꯑꯣ ꯀꯩꯊꯦꯜꯗꯒꯤ ꯂꯩꯔꯒ ꯑꯩꯈꯣꯏꯁꯨ ꯀꯩꯊꯦꯜꯗ ꯑꯩꯈꯣꯏꯁꯨ ꯈꯨꯟꯗꯦꯗ ꯑꯩꯈꯣꯏꯁꯨ ꯀꯩꯊꯦꯜꯗꯒꯤ ꯂꯩꯔꯒ ꯆꯥꯔꯤꯅꯦ ꯅꯍꯥꯟ ꯑꯩꯈꯣꯏ ꯕꯕꯥꯅꯅꯦ ꯂꯩꯔꯛꯑꯦ ꯃꯣꯏ ꯀ꯭ꯋꯥꯏꯊꯦꯜ ꯕꯖꯥꯔꯗꯒꯤꯅꯦꯅ
ꯑꯥꯎ
ꯑꯗꯨꯒ ꯀꯧꯇꯥꯗ ꯂꯨꯄꯥ ꯅꯤꯐꯨ ꯅꯤꯐꯨ ꯍꯥꯏꯕ꯭ꯔꯥ ꯀꯩꯅꯣ ꯑꯗꯨ ꯂꯩꯔꯒ ꯇꯣꯡꯉꯁꯦ ꯅꯣꯡ ꯅꯣꯏꯒꯤꯅꯥ ꯌꯥꯡꯈꯩ
ꯑꯥꯎ
ꯑꯗꯨ ꯃꯤ ꯃꯤ ꯃꯤ ꯑꯃꯒ ꯑꯃꯒ ꯃꯥꯟꯅꯗꯦꯗꯅ
ꯍꯣꯏ ꯊꯔꯣꯏꯗꯤ ꯌꯥꯝ ꯍꯥꯎꯋꯦ ꯑꯩꯈꯣꯏꯒꯤꯅ ꯁꯦꯛꯃꯥꯏꯖꯤꯡ ꯅꯨꯄꯤꯅ ꯄꯣꯔꯛꯄ
ꯑꯣ ꯍꯥꯎꯋꯦ ꯑꯩꯈꯣꯏꯁꯨ
ꯌꯦꯟꯒ ꯌꯥꯝ ꯂꯣꯏ ꯃꯥꯜꯂꯤꯦꯗ
ꯍꯥꯥ
ꯌꯦꯟꯒ ꯌꯥꯝ ꯂꯣꯏꯕ ꯃꯥꯜꯂꯦ
ꯑꯧ ꯌꯦꯟ ꯑꯅꯤꯈꯛ ꯂꯣꯏꯔꯤꯌꯦ
ꯎꯝ ꯌꯦꯟ ꯈꯣꯡꯕ ꯇꯥꯕ
ꯑꯣ
ꯛꯇꯅ ꯅꯣꯏ ꯑꯩꯅ ꯍꯪꯉꯛꯏꯁꯦ
ꯑꯣ
ꯑꯉꯥꯡꯈꯩꯗꯤ ꯁ꯭ꯀꯨꯜ ꯆꯠꯇꯣꯏ ꯅꯠꯇ꯭ꯔꯣ
ꯆꯠꯇꯣꯏꯅꯦ ꯑꯉꯥꯡꯗ ꯁ꯭ꯀꯨꯜ ꯂꯣꯏꯁꯤꯟꯕ ꯍꯧꯅꯔꯛꯑꯦ ꯑꯩꯁꯨ ꯑꯉꯥꯡꯁꯤꯡꯒꯤ ꯆꯥꯛ ꯏꯁꯤꯡ ꯍꯣꯠꯅꯔꯒ ꯀꯩꯅꯣ ꯇꯧꯔꯛꯑꯒꯦ ꯑ ꯊꯤꯗꯣꯛꯑꯒ ꯃꯣꯏ ꯄꯤꯖꯔꯒꯅꯦ
ꯍꯣꯏ
ꯑꯉꯥꯡꯒꯤ ꯁ꯭ꯀꯨꯜ ꯆꯠꯍꯟꯗꯣꯏꯅꯤ ꯑꯩꯅ ꯑꯃꯨꯛꯂꯝ ꯊꯜꯂꯝꯗꯣꯏꯝꯅꯤ ꯏꯆꯥ ꯅꯨꯄꯤ ꯑꯇꯣꯕꯤꯣ ꯑꯃꯨꯛ ꯊꯤꯜꯂꯝꯗꯣꯔꯤꯃꯤ ꯁ꯭ꯀꯨꯜꯗ ꯑꯗꯨꯒ ꯑꯩꯒꯤ ꯗ꯭ꯌꯨꯇꯤ ꯑꯃꯨꯛ ꯆꯠꯇꯣꯔꯤ ꯁ꯭ꯀꯨꯜ ꯃꯥꯟꯅꯗꯤꯌꯦ
ꯑꯣ ꯃꯊꯪꯗꯩꯗꯤ ꯃꯥꯟꯅꯅꯕ ꯇꯝꯍꯜꯂꯣ
ꯑꯧ ꯑꯧ ꯃꯊꯪꯗꯩꯗꯤ ꯃꯥꯟꯅꯍꯜꯂꯒꯦ ꯇꯧꯕꯅꯦ
ꯎꯝ
ꯃꯅꯍꯜꯂ ꯑꯗꯨꯑꯣꯏꯗꯤ ꯃꯆꯤꯟ ꯃꯅꯥꯎ ꯑꯗꯨꯝ ꯆꯠꯆꯒꯦ ꯌꯥꯔꯦꯗꯅ
ꯌꯥꯏ
ꯊꯤꯟꯟꯗ꯭ꯔꯖꯣꯋꯥ
ꯍꯣꯏ
ꯑꯣꯝ
ꯅꯝꯕꯣꯟꯜꯗꯅꯦ ꯅꯝꯕꯣꯣꯟꯗ ꯒꯥꯔꯗꯦꯟ ꯑꯃ ꯂꯩ ꯍꯥꯏꯌꯦꯕꯀꯣ
ꯑꯧ
ꯑꯣꯏꯅꯥꯝ ꯒꯥꯔꯗꯦꯟ ꯑꯃ ꯂꯩ ꯃꯥꯜꯂꯦ
ꯂꯩ
ꯑꯗꯨꯗꯤ ꯅꯪ ꯆꯠꯂꯨꯔꯕꯣ
ꯆꯠꯂꯨꯔꯦ ꯑꯅꯤꯔꯛ
ꯑꯣ ꯐꯖꯕ꯭ꯔꯣ ꯃꯐꯝꯗꯣ
ꯍꯜꯖꯥꯏ
ꯐꯖꯩꯌꯦ
ꯑꯥ
ꯑꯣ ꯃꯤꯅ ꯍꯥꯏꯅꯩ ꯉꯥꯒ ꯐꯖ ꯐꯖꯕ ꯌꯥꯝ ꯂꯩꯔꯅ ꯆꯨꯝꯕ꯭ꯔꯣ
ꯂꯩ ꯅꯪ ꯌꯥꯎꯗꯕ꯭ꯔꯣ ꯑꯩꯈꯣꯏ ꯅꯍꯥꯟꯃꯨꯛ ꯆꯠꯈꯤꯕꯗꯣ
ꯑꯩ ꯑꯃꯨꯛ ꯃꯔꯛꯇ ꯆꯠꯄ ꯌꯥꯎꯍꯧꯗ꯭ꯔꯦꯕ ꯑꯩ ꯃꯣꯏ ꯆꯠꯆꯦꯅꯗꯤ ꯍꯥꯏꯅꯕꯅꯦ ꯑꯩ ꯌꯥꯎꯍꯧꯗ꯭ꯔꯦ
ꯅꯠꯇꯦ ꯁꯦꯜꯐ ꯍꯦꯜꯞ ꯒ꯭ꯔꯨꯞꯀꯤ ꯑꯣꯏꯅ ꯆꯠꯈꯤꯕꯗꯣ
ꯑꯩ ꯌꯥꯎꯍꯧꯗ꯭ꯔꯦ ꯑꯩ
ꯑꯣ ꯍꯣꯏ ꯆꯠꯂꯨꯏꯌꯦ ꯑꯗꯩꯗꯨꯗ
ꯃꯤꯅ ꯍꯥꯏꯕꯗ ꯌꯥꯝꯅ ꯃꯣꯇꯣꯔꯕꯣꯠ ꯀꯌꯥꯝ ꯂꯩ ꯍꯥꯏ ꯆꯨꯝꯕ꯭ꯔꯣ
ꯂꯩ ꯂꯩ ꯑꯩ ꯂꯩꯁꯥꯕꯤꯈꯩ ꯄꯨꯔꯒ ꯍꯟꯗꯛꯀꯤ ꯃꯣꯏꯔꯥꯡ ꯍꯔꯥꯎꯕꯗꯨꯗ ꯗꯁꯨ ꯆꯠꯂꯨꯏꯌꯦ ꯑꯩꯈꯣꯏ ꯃꯧꯡꯅꯦ ꯑꯗꯒꯤ ꯏꯆꯦ ꯏꯃꯧ ꯅꯨꯄꯤꯗꯨꯅꯦ ꯏꯃꯨꯡ ꯅꯨꯨꯄꯤꯒꯤ ꯃꯆꯦꯒꯤ ꯃꯆꯥꯅꯨꯄꯥ ꯑꯃꯁꯨ ꯂꯥꯛꯑꯦ ꯑꯗꯨ ꯅꯪ ꯆꯠꯅꯤꯡꯕ꯭ꯔꯥ ꯆꯠꯂꯦ ꯃꯥꯁꯨ ꯄꯨꯔꯦ ꯑꯗꯒꯤ ꯏꯃꯧ ꯅꯨꯨꯄꯤꯒꯤ ꯃꯃꯥꯟꯅꯕꯤ ꯑꯍꯨꯝ ꯑꯃꯒ ꯇꯧꯔ ꯆꯠꯂꯦ ꯑꯗꯨꯒ ꯑꯣꯏꯗꯥꯝ ꯒꯥꯔꯗꯦꯟꯗꯨꯗ ꯆꯠꯂꯦ ꯑꯩꯈꯣꯏꯒꯤ ꯊꯥꯏꯅꯒꯤ ꯃꯩꯇꯩꯒꯤ ꯐꯧꯁꯨꯨꯕꯤ
ꯎꯝ
ꯑꯗꯒꯤ ꯂꯪꯆꯥꯛ ꯆꯥꯛꯄꯤ ꯑꯗꯩ ꯈ꯭ꯋꯥꯡꯒꯤ ꯐꯤ ꯁꯥꯕꯤ ꯄꯣꯂꯥꯡ ꯁꯥꯕ ꯑꯗꯨꯒꯨꯝꯕꯒꯗꯣ ꯃꯌꯥꯝ ꯂꯩꯍꯧꯋꯦ
ꯑꯣ ꯑꯗꯨꯗꯤꯈꯣꯏ ꯃꯅꯤꯄꯨꯔ ꯅꯥꯠꯀꯤ ꯑꯣꯏꯕ ꯗ꯭ꯔꯦꯁ ꯁꯦꯠꯂꯒ ꯊꯝꯕꯤ ꯑꯩꯈꯣꯏ ꯐꯣꯟꯗꯕꯨꯗꯤ ꯄꯡꯎ ꯎꯕ
ꯍꯣꯏ ꯍꯣꯏ ꯑꯗ ꯑꯗꯨ ꯃꯣꯏꯒ ꯗ꯭ꯔꯦꯁ ꯐꯣꯇꯣ ꯅꯝꯕ ꯌꯥꯏꯑꯕ ꯐꯤꯁꯨ ꯊꯝꯃꯦꯕ
ꯑꯗꯒꯤ ꯀꯩꯅꯣ ꯇꯧꯔꯀꯥꯟꯗ ꯄꯣꯂꯥꯡꯒ ꯁꯥꯕꯒꯗꯣ ꯑꯗꯣ ꯃꯅꯥꯛꯇ ꯐꯝꯅꯕ ꯃꯣꯔꯥꯒꯁꯨ ꯊꯝꯃꯦ ꯑꯩ ꯂꯣꯏ ꯇꯧꯔꯛꯑꯦ ꯑꯗꯣ
ꯑꯗꯨꯗꯤ ꯌꯥꯝ ꯐꯖꯔꯝꯗꯧ ꯃꯥꯜꯂꯦ
ꯐꯧ ꯁꯨꯔꯛꯏ
ꯎꯝ
ꯑꯗꯒꯤ ꯈ꯭ꯋꯥꯡꯒꯤ ꯐꯤ ꯁꯥꯔꯛꯏ
ꯎꯝ
ꯑꯗꯣ ꯀꯩꯅꯣ ꯇꯧꯔꯀꯥꯟꯗ ꯄꯣꯂꯥꯡ ꯁꯥꯕ ꯃꯅꯥꯛꯇꯒꯤ ꯅꯨꯄꯥ ꯑꯃꯅ ꯒꯤ ꯃꯑꯣꯡꯅꯦꯕ ꯊꯝꯃꯤꯗꯣ
ꯑꯥ ꯑꯗꯨꯗꯤ ꯌꯥꯝ ꯐꯖꯔꯝꯗꯧ ꯃꯥꯜꯂꯦ
ꯐꯖꯩ ꯐꯖꯩ
ꯃꯤꯗꯤ ꯌꯣꯡꯆꯥꯛ ꯃꯇꯝꯗꯒꯗꯤ ꯌꯣꯡꯆꯥꯛꯀ ꯌꯥꯝ ꯄꯥꯜꯂꯦ ꯍꯥꯏꯕ ꯄꯥꯎ ꯑꯃ ꯇꯥꯏꯗ
ꯑꯣ ꯑꯗꯨꯗꯤ ꯌꯦꯡꯉꯛꯇ꯭ꯔꯦ ꯑꯗꯨꯒ ꯉꯥꯛꯑꯒꯗꯨꯗꯤ ꯃꯆꯤꯟꯖꯥꯛ ꯊꯥꯛꯑꯒ ꯅꯨꯡꯉꯥꯏꯖꯥꯅꯤ ꯑꯗꯨꯝ ꯑꯗꯒꯤ ꯑꯩꯈꯣꯏꯒꯤ ꯀꯩꯅꯣꯒꯤ ꯃꯉꯥꯅꯤ ꯆꯥꯛꯀꯧꯔꯀꯥꯟꯗꯒ ꯐꯣꯇꯣ ꯁꯨꯠ ꯇꯧꯕꯗꯣ
ꯑꯥ
ꯑꯗꯨꯒꯗꯣ ꯌꯥꯝ ꯂꯥꯛꯑꯦ
ꯎꯟꯃꯥ ꯑꯗꯨꯗꯤ ꯌꯥꯝ ꯐꯖꯕ ꯃꯐꯝꯅꯤꯅꯦ ꯑꯗꯨꯗꯤ
ꯑꯧ ꯂꯞꯁꯥꯏꯗ ꯇꯧꯔꯒ ꯂꯩꯒꯁꯦ ꯃꯆꯨ ꯃꯆꯨ ꯃꯆꯨ ꯇꯧꯔꯀꯥꯟꯗ ꯊꯝꯃꯦ
ꯎꯝ
ꯎꯝ
ꯑꯗꯨꯗꯤ ꯑꯩꯈꯣꯏꯅ ꯀꯣꯏꯕ ꯆꯠꯁꯦ ꯍꯥꯏꯗꯣ ꯑꯗꯨꯏ ꯃꯐꯝ ꯌꯧꯔꯛꯄ ꯌꯥꯏꯀꯣ
ꯌꯥꯏ
ꯉꯟꯕꯨ ꯉꯜꯂꯗꯤ ꯃꯐꯝ ꯌꯧꯔꯛꯄ ꯌꯥꯕꯒ ꯌꯧꯔꯛꯑꯁꯦ ꯀꯣꯏ ꯆ
ꯑꯥꯎ ꯍꯣꯏ ꯑꯩꯈꯣꯏ ꯑꯗꯨꯗ ꯂꯣꯏꯁꯜꯂꯦ ꯑꯉꯥꯡꯈꯩꯗꯣ ꯃꯣꯏꯔꯥꯡ ꯆꯠꯂꯦ ꯁꯦꯟꯗ꯭ꯔꯥꯗ ꯆꯥꯛꯆꯥꯥꯔꯦ ꯑꯗꯩꯗꯤꯦ ꯆꯥꯛꯆꯥ ꯑꯇꯣꯛꯑ ꯃꯇꯨꯡꯗ ꯀꯩꯕꯨꯜ ꯂꯝꯖꯥꯎ ꯆꯠꯂꯁꯦꯅ ꯑꯃꯨꯛ ꯆꯠꯂꯦ ꯑꯗꯩ ꯍꯜꯂꯛꯑꯕ ꯍꯜꯂꯛꯑꯀꯥꯟꯗ ꯑꯃꯨꯛ ꯂꯧꯀꯣꯏ ꯄꯥꯠ ꯆꯪꯁꯦ ꯑꯃꯨꯛ ꯍꯥꯏꯔꯦ
ꯑꯥ
ꯂꯧ ꯀꯣꯏ ꯄꯥꯠꯇꯣ ꯈꯔ ꯀꯥ ꯍꯦꯟꯅ ꯀꯩꯅꯣ ꯇꯧꯕ ꯅꯋꯥꯏꯒꯦ ꯑꯗꯨꯃꯥꯏꯅ ꯃꯣꯇꯣꯔ ꯕꯨꯠꯀ ꯀꯩ ꯇꯧꯔꯀꯥꯟꯗ ꯌꯥꯝ ꯇꯧꯕꯗꯨꯗꯤ ꯇꯧꯍꯧꯗ꯭ꯔꯦ
ꯐꯝꯃꯒ ꯃꯤ ꯋꯥꯔꯤ ꯋꯥꯇꯥꯏ ꯁꯥꯟꯅꯅꯕ ꯄꯥꯛ ꯑꯃꯗꯤ ꯂꯩꯍꯧꯋꯦ
ꯑꯥ
ꯑꯗꯩꯗꯨꯗ ꯑꯉꯥꯡꯈꯩꯗꯣ ꯉꯥꯏꯍꯥꯛ ꯐꯝꯃꯦ ꯑꯗꯨꯒ ꯍꯜꯂꯛꯑꯀꯥꯟꯗ ꯑꯣꯏꯅꯥꯝꯕꯤꯗꯨꯗ ꯂꯣꯏꯁꯜꯂꯦ
ꯑꯣ ꯑꯣ ꯑꯣ ꯐꯔꯦ ꯐꯔꯦ ꯑꯗꯨ ꯑꯣꯏ ꯇꯔꯗꯤꯅꯦ ꯅꯪꯁꯨꯅꯦ ꯑꯩꯁꯨ ꯑꯉꯥꯡꯒꯤ ꯁ꯭ꯀꯨꯜ ꯆꯠꯄꯒꯤꯇ ꯂꯣꯏꯁꯟꯅꯈꯤꯒꯦ
ꯍꯣꯏ ꯍꯣꯏ ꯍꯣꯏ ꯍꯣꯏ ꯍꯣꯏ ꯊꯝꯕꯤꯔꯣ ꯊꯝꯕꯤꯔꯣ ꯎꯝ